ꯇꯥꯏꯌꯦ ꯇꯥꯏꯌꯦ
ꯑꯁ ꯑꯩꯁꯦ ꯃꯁꯥ ꯁꯥꯅ ꯐꯣꯟ ꯇꯧꯔꯛꯑꯃꯤꯅꯦꯅꯦ ꯅꯪꯕꯨ ꯑꯗꯨ ꯀꯩꯗꯧꯔꯤꯅꯣ ꯋꯥꯔꯤ ꯁꯥꯟꯅ ꯌꯥꯕ꯭ꯔꯣ
ꯌꯥꯏꯌꯦ ꯌꯥꯏꯌꯦ ꯀꯩ ꯃꯊꯥ ꯁꯥꯔꯤꯅꯣ
ꯑꯁ ꯍꯟꯗꯛꯁꯦ ꯑꯩꯈꯣꯏ ꯕꯖꯥꯔꯒꯨꯝꯕ ꯀꯩꯒꯨꯝꯕꯁꯦ ꯕꯟ ꯕ꯭ꯂꯣꯀꯦꯠ ꯈꯛꯇ ꯑꯣꯏꯕꯁꯤꯗ ꯄꯣꯠꯁꯦ ꯑꯃꯇ ꯌꯡ ꯌꯥꯗ꯭ꯔꯦ ꯑꯗꯨꯅ ꯑꯩꯈꯣꯏ ꯕꯕꯥ ꯍꯣꯏꯅ ꯂꯧꯕꯨꯛꯇ ꯐꯥꯝ ꯇꯧꯔꯒ ꯑꯩꯅ ꯅꯍꯋꯥꯏ ꯍꯤꯡꯒꯣꯜ ꯀꯣꯏꯅ ꯍꯥꯏꯈꯤꯗ꯭ꯔꯣ
ꯍꯣꯏ ꯍꯣꯏ ꯍꯥꯏꯑ
ꯑꯗꯨꯒꯤ ꯄꯣꯠꯁꯤꯡꯗꯣ ꯍꯧꯖꯤꯛꯁꯦ ꯄꯠꯄ ꯌꯥꯎ ꯄꯨꯝꯕ ꯌꯥꯎ ꯑꯗꯨꯃꯥꯏꯅ ꯂꯣꯏ ꯇꯧ ꯂꯩꯔꯤ ꯄꯩꯁꯥꯥꯁꯦ ꯂꯣꯏꯅ ꯃꯥꯡꯉ ꯂꯩꯔꯦꯕ ꯑꯗꯨꯅꯅꯦ ꯑꯩꯁꯦ ꯑꯗꯨꯅꯅꯦ ꯄꯣꯠꯁꯤꯡꯗꯣ ꯍꯥꯏꯗꯤ ꯕꯕꯥꯒꯤ ꯃꯇꯦꯡ ꯄꯥꯡꯕ ꯑꯣꯏꯅ ꯑꯩꯁꯦ ꯀꯅꯥ ꯀꯅꯥ ꯏꯃꯥꯟꯅꯕꯤ ꯏꯃꯥꯟꯅꯕꯗ ꯍꯪꯉꯒ ꯈꯔ ꯌꯣꯟꯕ ꯌꯥꯁꯤꯒꯦꯅ ꯇꯧꯕꯗ ꯅꯉꯣꯟꯗꯁꯨ ꯇꯧꯔꯛꯏꯅꯦ
ꯀꯔꯤ ꯀꯔꯤ ꯄꯣꯠꯄꯨ ꯊꯥꯔꯤꯅꯣ ꯍꯧꯖꯤꯛꯄꯣ
ꯑꯩꯈꯣꯏꯒꯤꯗꯣ ꯇꯔꯕꯨꯖꯁꯨ ꯊꯥꯏ ꯑꯗꯒꯤ ꯇꯣꯔꯣꯕꯣꯠ ꯈꯣꯡꯗ꯭ꯔꯨꯝ ꯑꯗꯨꯒꯨꯝꯕ ꯌꯥꯝꯅ ꯊꯥꯏ ꯑꯗꯒꯤ ꯑꯥꯂꯨꯒꯨꯝꯕꯁꯨ ꯈꯔ ꯊꯥꯏꯌꯦ ꯑꯗꯣ ꯃꯅꯥ ꯃꯁꯤꯡ ꯁꯧꯒ꯭ꯔꯤꯒꯨꯝꯕ ꯍꯋꯥꯏ ꯒꯤ ꯏꯟꯁꯥꯡꯁꯤꯡꯅꯦ ꯃꯈꯜ ꯑꯌꯥꯝꯕꯅ ꯂꯣꯏꯅ ꯁꯨꯔꯦꯕ ꯑꯗꯨꯅꯅꯦ ꯄꯠꯄ ꯌꯥꯎꯒꯨꯝꯕ ꯌꯥꯎ ꯈꯔ ꯀꯨꯏꯅ ꯊꯝꯕ ꯌꯥꯕ ꯃꯥꯏꯔꯦꯟꯒꯨꯝꯕꯗꯨ ꯇꯣꯔꯛꯄꯒꯨꯝꯕꯗꯗꯤ ꯈꯔꯕꯨꯗꯤ ꯀꯨꯏꯅ ꯊꯝꯕ ꯌꯥꯏ ꯃꯣꯏꯕꯨꯗꯤ ꯑꯗꯣ ꯃꯣꯏꯁꯨ ꯌꯣꯟꯊꯣꯛꯇ꯭ꯔꯗꯤ ꯄꯩꯁꯥꯗꯣ ꯃꯌꯥꯝ ꯌꯥꯝ ꯅꯝꯁꯤꯟꯅ ꯂꯩꯔꯤꯗꯅ ꯑꯗꯨꯅꯅꯦ ꯂꯣꯏꯅ ꯄꯨꯂꯞ ꯃꯥꯡꯕ ꯇꯥꯔꯕ ꯑꯗꯨꯅꯅꯦ ꯑꯩꯁꯦ ꯕꯕꯥꯍꯣꯏꯅ ꯃꯊꯥ ꯁꯥꯕꯗꯣ ꯎꯕꯗꯅꯦ ꯅꯨꯡꯉꯥꯏꯇꯗꯅ ꯑꯩꯁꯦ ꯀꯃꯥꯏꯅ ꯇꯧꯁꯤꯒꯦꯅ ꯏꯃꯥꯟꯅꯕ ꯏꯃꯥꯟꯅꯕꯁꯤꯡꯅ ꯈꯔ ꯂꯩꯕꯤꯌꯣ ꯑꯩꯅ ꯎꯔꯁꯨ ꯌꯣꯟꯕ ꯂꯥꯛꯀꯦ ꯈꯣꯠꯄꯔꯒ ꯇꯧꯔꯒ ꯊꯤꯜꯂꯛꯀꯦ ꯈꯣꯠꯀꯦꯅ ꯍꯥꯏꯕꯅꯦ ꯑꯗꯣ ꯅꯣꯏꯁꯨ ꯈꯔ ꯂꯩꯕ ꯌꯥꯒꯗ꯭ꯔꯣ
ꯅꯪ ꯁꯤꯅꯅꯦ ꯑꯗꯨꯝꯕ ꯄꯥꯎꯁꯤꯅꯅꯦ ꯊꯦꯡꯉ ꯊꯦꯡꯉ ꯀꯥꯟꯗꯨꯗ ꯑꯗꯨꯝ ꯍꯥꯏꯔꯛꯀꯅꯤ ꯈꯔ ꯑꯗꯨꯝ ꯍꯌꯦ ꯉꯥꯏꯍꯥꯟꯋꯥꯏ ꯍꯧꯔꯛꯄꯗꯨꯗ ꯑꯗꯨꯝ ꯍꯥꯏꯔꯛꯎ ꯌꯥꯗ꯭ꯔꯣ ꯀꯩꯗꯧꯕꯩ ꯂꯩꯔꯣꯏꯗꯣꯏꯅꯣ ꯑꯩ ꯍꯣꯁꯇꯦꯜ ꯆꯂꯥꯏꯌꯦꯗ ꯅꯪ ꯈ ꯀꯥꯎꯔꯕ꯭ꯔꯣ ꯅꯪꯕꯣ ꯁꯣꯝꯗ ꯑꯩꯁꯨꯅꯦ ꯏꯟꯖꯥꯡꯅꯥ ꯅꯦ ꯂꯩꯅꯕ ꯍꯣꯠꯅꯕꯗꯅꯦ ꯑꯉꯥꯡꯁꯤꯡꯁꯤꯗꯁꯨ ꯑꯍꯥꯎꯕꯁꯨ ꯄꯤꯖꯅꯤꯡꯉꯤꯗꯣ ꯑꯗꯒꯤ ꯑꯇꯦ ꯑꯅꯧꯁꯨ ꯄꯤꯖꯅꯤꯡꯉꯤ ꯊꯤꯅꯕ ꯍꯣꯠꯅꯕꯗ ꯋꯥꯅ ꯆꯦꯜꯂꯤꯕꯅꯤꯅꯦ ꯑꯩ ꯂꯩꯔꯤꯉꯩꯗꯕꯨ ꯍꯥꯏꯃ ꯅꯪ ꯁꯤꯇꯤ ꯇꯜꯂꯤꯗ ꯑꯣꯟꯊꯣꯛꯅ
ꯑꯁ ꯌꯥꯝ ꯐꯔꯦ ꯑꯗꯨꯗꯤ ꯅꯪ ꯈꯔ ꯌꯥꯝ ꯂꯩꯕꯤꯗ ꯌꯥꯔꯣꯏꯀꯣ ꯑꯗꯨꯗꯤ ꯍꯥꯏꯗꯤ ꯍꯣꯁꯇꯦꯜꯒꯤꯅꯤꯅ ꯃꯌꯥꯝ ꯃꯌꯥꯝꯁꯨ ꯂꯩꯔꯝꯅꯤ ꯅꯪꯗꯤ ꯑꯗꯨꯅ ꯐꯔꯦ ꯅꯪ ꯑꯗꯣ ꯅꯪ ꯑꯗꯒꯤ ꯅꯣꯏ ꯌꯨꯝ ꯌꯣꯝꯒꯤꯗ ꯅꯣꯏ ꯂꯩꯀꯥꯏꯔꯣꯝꯗ ꯈꯪꯅꯕꯗꯤ ꯂꯩꯇ ꯑꯗꯨ ꯅꯪꯅ ꯈꯔ ꯄꯥꯎ ꯐꯥꯎꯕꯤꯕ ꯌꯥꯕ
ꯂꯩꯑ ꯂꯩꯌꯦ ꯀꯩꯇꯧꯕꯩ ꯂꯩꯔꯣꯏ ꯑꯗꯨꯝ ꯍꯧꯖꯤꯛꯇꯤ ꯀꯥꯂꯦꯟ ꯊꯥꯅꯤꯅꯅꯦ ꯇꯔꯕꯨꯁꯀꯨꯝꯕꯗꯨꯁꯨ ꯑꯗꯨꯝ ꯄꯥꯝꯅꯅꯤ ꯑꯗꯨꯗꯣ ꯑꯗꯨꯝ ꯍꯪꯕꯗꯤ ꯌꯥꯅꯤꯑ ꯑꯗꯨꯝ ꯂꯧꯕꯁꯨ ꯄꯥꯝꯁꯨ ꯄꯥꯝꯅꯅꯤ ꯑꯗꯒꯤ ꯑꯩꯒꯤ ꯍꯥꯏꯔ ꯑꯗꯨꯝꯅꯦ ꯕꯣꯔꯥ ꯕꯣꯔꯥꯅꯤ ꯂꯧꯔꯤꯁꯦ ꯍꯞꯇꯥ ꯑꯝꯗ ꯍꯦꯛꯇ ꯈꯥꯡꯕꯒ ꯉꯝꯍꯧꯄꯣꯟꯇꯦ ꯑꯉꯥꯡꯁꯨ ꯈꯔ ꯊꯝꯕꯅꯦ ꯑꯗꯩ ꯃꯣꯏꯁꯨ ꯆ ꯑꯞ ꯑꯞ ꯀꯅꯣ ꯇꯧꯕꯗꯨꯗꯤ ꯑꯐꯕꯗꯨꯗꯤ ꯆꯠ ꯄꯤꯖꯅꯤꯡꯕꯅꯤꯅ ꯑꯩ ꯑꯗꯨꯝ ꯂꯧꯒꯦ ꯍꯪꯉꯛꯀꯦ ꯑꯗꯨꯒꯤꯗꯤ ꯀꯩꯝꯇ ꯈꯟꯒꯅꯨ ꯅꯪ ꯑꯗꯣ ꯍꯨꯖꯤꯛꯄꯨ ꯍꯤ ꯂꯣꯏꯅ ꯍꯦꯛꯑꯒ ꯌꯨꯝꯗ ꯂꯩꯔꯤꯔꯣ ꯅꯠꯇ꯭ꯔꯒꯅ ꯀꯃꯥꯏꯅ ꯇꯧꯕꯅꯣ
ꯐꯩꯅꯥꯝ ꯑꯃꯗꯤ ꯌꯨꯝꯗ ꯍꯦꯛꯑꯒ ꯂꯩꯔꯦꯕꯀꯣ ꯑꯗꯨ ꯄꯥꯝꯕꯤꯗꯁꯨ ꯃꯌꯥꯝ ꯑꯃ ꯂꯞ ꯂꯩꯍꯧꯔꯤꯕ ꯍꯦꯛꯇꯕ ꯂꯧꯕꯨꯛꯇꯁꯨ ꯑꯗꯨ ꯍꯤ ꯂꯣꯏ ꯍꯦꯛꯇꯣꯛꯑꯁꯨ ꯀꯥꯏꯗ ꯊꯝꯃꯨꯅꯤ ꯀꯥ ꯌꯣꯟ ꯌꯣꯕꯝ ꯂꯩꯇꯕꯅꯤꯅꯅꯦ ꯄꯥꯝꯕꯤꯗ ꯑꯗꯨꯝ ꯄꯥꯟꯖꯕꯗꯨꯅ ꯐꯩꯅ ꯊꯝꯃꯤꯅꯦ ꯑꯈꯣꯏꯅ ꯑꯗꯨ ꯌꯨꯝꯗ ꯂꯩꯕꯖꯤꯡꯗꯣ ꯅꯪꯅ ꯍ ꯌꯦꯡꯒꯦ ꯍꯥꯏꯔꯗꯤ ꯑ ꯑꯩꯅ ꯂꯥꯛꯑꯁꯨ ꯂꯥꯛꯀꯦ ꯈꯣꯏ ꯒꯥꯔꯤ ꯂꯩꯕꯅꯤꯅ ꯏꯟꯖꯥꯡ ꯃꯌꯥꯝꯖꯤꯡꯗꯣ ꯄꯨꯔꯒ ꯑꯗꯒꯤ ꯌꯥꯝꯃꯜꯂꯦ ꯅꯪꯅ ꯄꯨꯂꯞ ꯊꯝꯕ ꯐꯔꯛ ꯇꯥꯅꯤ ꯍꯥꯏꯔꯁꯨꯅꯦ ꯑꯗꯨꯋꯥꯏꯗ ꯍꯥꯏꯗꯤ ꯅꯣꯏ ꯑꯗꯥꯏꯗꯣ ꯍꯣꯁꯇꯦꯜ ꯃꯌꯥꯝ ꯂꯩꯗꯥꯏ ꯑꯗꯨ ꯅꯪꯅ ꯈꯪꯅꯕꯗꯣ ꯅꯪꯅ ꯈꯔ ꯀꯟꯇꯦꯛ ꯇꯧꯕꯤꯔꯝꯃꯣ ꯑꯗꯨꯒ ꯃꯣꯏꯗꯁꯨ ꯄꯤꯅꯕ ꯑꯩꯗꯣ ꯐꯩꯅꯝ ꯑꯗꯨꯝ ꯄꯨꯔꯛꯑꯒꯦꯕ ꯑꯔꯩꯕꯁꯤꯡꯖꯦ ꯍꯥꯏꯗꯤ ꯌꯨꯝꯗ ꯊꯝꯃ ꯑꯈꯣꯏꯅꯁꯨ ꯆꯥꯕ ꯉꯝꯕ ꯅꯠꯇꯦ ꯑꯁ ꯑꯈꯣꯏꯖꯦ ꯄꯩꯁꯥ ꯐꯩꯅꯝ ꯃꯥꯡꯉꯕꯅꯤꯅꯦ ꯍꯥꯏꯗꯤ ꯏꯟꯖꯥꯡ ꯅꯥ ꯏꯁꯤꯡꯁꯦ ꯂꯩꯀꯥꯏꯗꯅꯦ ꯑꯗꯨꯝꯅꯦ ꯄꯩꯁꯥ ꯂꯧꯗꯕꯤ ꯃꯌꯥꯝ ꯃꯌꯥꯝ ꯄꯤꯊꯣꯛꯑꯕꯅꯤ ꯆꯥꯔꯣ ꯆꯥꯔꯣꯅ ꯑꯗꯨꯅ ꯑꯈꯣꯏꯖꯦ ꯃꯥꯡꯗꯣꯏ ꯁꯔꯨꯛꯄꯨꯗꯤ ꯄꯠ ꯐꯨꯝꯗꯣꯏ ꯁꯔꯨꯛꯄꯨꯗꯤ ꯃꯤꯅ ꯆꯥꯖꯒꯤꯝꯅ ꯐꯩ ꯄꯩꯁꯥ ꯂꯧꯕ ꯂꯧꯗꯕꯅꯅꯦ ꯑꯗꯨꯃꯥꯏꯅ ꯇꯧꯔꯒꯁꯨ ꯃꯌꯥꯝꯁꯦ ꯄꯤꯊꯣꯛꯈ꯭ꯔꯕ ꯍꯣꯅꯦ ꯑꯗꯨꯅꯅꯦ ꯑꯗꯨꯝꯕꯗꯣ ꯁꯨꯝ ꯇꯧꯒ꯭ꯔꯝꯅꯤꯅ ꯑꯈꯣꯏꯗꯤ ꯑꯗꯨꯗꯒꯤ ꯏꯟꯀꯝꯗꯣ ꯂꯥꯛꯄꯅꯤꯅꯅꯦ ꯍꯥꯏꯗꯤ ꯄꯩꯁꯥꯗꯣ ꯐꯪꯗꯝꯅꯤꯅ ꯍꯧꯖꯤꯛ ꯑꯈꯣꯏꯗꯣ ꯋꯥꯏꯑꯕ ꯈꯔ ꯑꯗꯨꯒꯤꯅꯦ ꯃꯊꯥ ꯁꯅꯗꯅ ꯑꯈꯣꯏꯁꯦ ꯀꯥꯏꯗ ꯌꯣꯟꯕꯝ ꯂꯩꯒꯦꯅ ꯊꯤꯔꯛꯄꯗꯅꯤ ꯁꯨꯝ ꯅꯪꯁꯨ ꯇꯥꯔꯛꯏꯅꯤ ꯇꯧꯔꯤꯛꯁꯦ ꯑꯗꯨꯅ ꯅꯪꯅꯦ ꯑꯇꯣꯞꯄ ꯍꯣꯁꯇꯦꯜꯒꯤ ꯃꯄꯨꯁꯨ ꯈꯔ ꯈꯣꯝꯕꯤꯔꯝꯃꯨꯀꯣ
ꯈꯣꯡꯒꯦ ꯈꯣꯡꯒꯦ ꯑꯗꯨꯒꯤꯗꯤ ꯀꯩꯝꯇ ꯋꯥꯒꯅꯨ ꯍꯣꯏꯅꯦ ꯍꯟꯗꯛꯁꯤꯅꯅꯦ ꯅꯨꯡꯁꯥꯁꯤꯅꯅꯦ ꯁꯥꯕ꯭ꯔꯁꯨ ꯁꯥꯗꯦ ꯁꯥꯅꯨ ꯍꯥꯏꯔꯁꯨꯅꯦ ꯅꯣꯡꯁꯤꯅ ꯆꯤꯐꯦꯠ ꯆꯤꯐꯦꯠ ꯆꯨꯕꯗ ꯑꯗꯨ ꯂꯥꯏꯔꯤ ꯇꯔꯕꯨꯁꯀꯨꯝꯕꯗꯨꯗꯤꯅꯦ ꯑꯗꯨꯝ ꯑꯈꯣꯏꯁꯨ ꯂꯧꯕꯨꯗꯤ ꯂꯧꯅꯤ ꯑꯗꯨꯒ ꯃꯤꯁꯨ ꯍꯪꯅ ꯒꯦ ꯑꯗꯣ ꯃꯌꯥꯝ ꯑꯗꯨꯝ ꯀꯩꯅꯣ ꯇꯧꯕ ꯇꯥꯔꯒꯗꯤ ꯀꯣꯂꯦꯖ ꯀꯩꯅꯣꯒꯨꯝꯕ ꯌꯨꯅꯤꯚꯔꯁꯤꯇꯤꯒꯨꯝꯕꯒꯤ ꯃꯃꯥꯡꯗ ꯂꯝꯕꯤ ꯃꯄꯥꯟꯗꯁꯨ ꯑꯗꯨꯝ ꯃꯤ ꯌꯣꯟꯅꯩ ꯑꯗꯨꯗꯁꯨ ꯌꯣꯟꯁꯤꯗꯅ ꯑꯗꯨꯝ ꯂꯩꯅꯅꯤꯌꯦ ꯅꯣꯏꯒꯤꯗꯨꯗꯤ ꯑꯗꯨꯝ ꯃꯃꯥ ꯑꯩꯅ ꯆꯥꯒꯤꯕꯗꯨ ꯊꯨꯝꯃꯒ ꯀꯩꯅꯣ ꯇꯧꯒꯤꯕꯅꯤ ꯍꯪꯒꯕꯥꯟ ꯃꯆꯨꯒꯤꯗꯨꯁꯨ ꯌꯥꯎꯗꯥꯏꯅꯦ ꯑꯗꯨꯗꯨꯗꯤꯅꯦ ꯌꯥꯝꯅ ꯐꯪꯅꯗꯕꯒꯤ ꯃꯤꯅꯁꯨ ꯑꯗꯨꯝ ꯌꯥꯝ ꯄꯥꯝꯅꯕꯅꯦ ꯃꯍꯥꯎꯗꯣ ꯍꯥꯎꯁꯨ ꯍꯥꯎꯕꯒꯤ ꯑꯗꯨ ꯅꯪꯅ ꯄꯨꯔꯛꯄꯗꯨꯗ ꯑꯈꯣꯏꯗꯁꯨ ꯊꯝꯃꯝꯃꯣ ꯑꯗꯒꯤ ꯑꯩꯅ ꯀꯩꯅꯣ ꯇꯧꯕ ꯃꯤꯒꯩꯗ ꯗꯁꯨ ꯍꯥꯏꯔꯒꯦ ꯑꯗꯨꯒ ꯑꯗꯨꯝ ꯀꯩꯅꯣ ꯃ ꯃꯄꯥꯟꯗꯨꯗꯁꯨ ꯆꯠꯂꯒ ꯑꯗꯨꯝ ꯌꯣꯜꯂꯨꯁꯤꯗꯅ
ꯍꯣꯏ ꯌꯥꯏꯌꯦ ꯑꯗꯨꯒꯤꯗꯤ ꯑꯩ ꯍꯪꯒꯥꯄꯥꯟ ꯃꯆꯨꯗꯨꯁꯨ ꯑ ꯊꯥꯏꯌꯦ ꯑꯈꯣꯏꯒꯤꯗꯣ ꯑꯗꯨꯅ ꯑꯅꯤꯃꯛ ꯑꯗꯨꯝ ꯌꯪꯕ ꯌꯥꯅꯤ ꯑꯁ ꯑꯗꯨꯒꯤ ꯍꯦꯛꯇꯕ ꯑꯃꯨꯟꯕ ꯃꯌꯥꯝ ꯂꯩꯔꯤꯗꯣ ꯑꯗꯨ ꯂꯣꯏꯅ ꯍꯦꯛꯛꯇꯠꯂꯛꯑꯒꯦ ꯑꯗꯨꯒ ꯄꯨꯔꯛꯑꯒꯦ ꯑꯗꯨꯒ ꯑꯈꯣꯏ ꯈꯔ ꯌꯣꯟꯃꯤꯟꯅꯁꯤꯀꯣ ꯍꯥꯏꯗꯤ ꯃꯇꯦꯡꯗꯤ ꯈꯔ ꯄꯥꯡꯕꯤꯔꯣ ꯅꯣꯏꯅ ꯑꯗꯨꯝ ꯑꯩꯁꯨ ꯅꯣꯏꯒꯤ ꯍꯌꯦꯡ ꯑꯗꯨꯝ ꯇꯧꯕ ꯌꯥꯕ ꯑꯗꯨꯝ ꯈꯪꯅ ꯑꯗꯨꯝ ꯇꯧꯔꯛꯀꯦ ꯑꯗꯨꯅ ꯑ ꯈꯔ ꯇꯧꯃꯤꯟꯅꯔꯁꯦ ꯍꯧꯖꯤꯛꯁꯦ ꯅꯣꯡꯃꯨꯛ ꯆꯨ ꯅꯨꯡꯁꯥ ꯑꯃꯨꯛ ꯁꯥ ꯇꯧꯔꯨꯕꯖꯤꯅꯅꯦ ꯄꯣꯠꯇꯣ ꯄꯠꯄꯒꯨꯝꯕ ꯑꯗꯨꯝ ꯇꯧꯔꯦ ꯁꯤꯠꯇꯕꯒ ꯑꯗꯒꯤ ꯏꯁꯤꯡ ꯅꯨꯡꯁꯤꯠꯀꯤ ꯀꯩꯅꯣꯖꯤꯅ ꯃꯔꯣꯝ ꯐꯠꯇꯕꯒ ꯑꯅꯤꯁꯦ ꯄꯥꯁꯟꯗꯅꯅꯦ ꯑꯈꯣꯏꯖꯦ ꯇꯧꯐꯝ ꯆꯥꯐꯝ ꯈꯪꯗ꯭ꯔꯦꯕ ꯄꯣꯠꯁꯦ ꯃꯥꯡꯕꯅ ꯍꯦꯟꯖꯜꯂꯛꯇꯅ ꯑꯗꯨꯅꯅꯤ ꯇꯧꯔꯤꯖꯦ ꯑꯗꯨꯅ ꯈꯔ ꯅꯣꯏ ꯃꯇꯦꯡ ꯄꯥꯡꯕꯤꯔꯣ ꯍꯟꯗꯛꯇꯤ ꯋꯥꯕ ꯋꯥꯗꯕ ꯊꯤꯕꯤꯔꯅꯨꯀꯣ
ꯀꯔꯤꯒꯤ ꯋꯥꯕꯅꯣꯁꯦ ꯄꯨꯗ ꯄꯨꯔꯛꯎꯁꯦ ꯌꯣꯟꯊꯣꯛꯀꯅꯤ ꯑꯗꯨꯗꯨ ꯈ ꯑꯈꯣꯏꯁꯨ ꯈꯔ ꯑꯃ ꯑꯅꯤ ꯆꯥꯔ ꯂꯣꯏꯔꯦ ꯑꯗꯨꯒ ꯌꯣꯟꯕꯗꯨꯗꯤ ꯀꯔꯤꯝꯇ ꯃꯊꯥ ꯁꯥꯒꯅꯣ ꯑꯗꯨꯒꯤꯗꯤ ꯅꯪꯅꯅꯦ ꯑꯗꯨꯒ ꯀꯩꯅꯣ ꯇꯧꯗꯦ ꯍꯥꯏꯇꯥꯥꯔꯒꯁꯨ ꯑꯗꯨꯝꯕꯗꯨꯗꯤꯅꯦ ꯍꯩ ꯃꯍꯤ ꯁꯦꯝꯅꯕꯒꯤ ꯌꯣꯟꯕ ꯇꯨꯝ ꯀꯦꯐꯤ ꯃꯆꯥ ꯃꯆꯥ ꯁꯋ꯭ꯥꯏꯗꯁꯨ ꯌꯥꯝ ꯍꯥꯡꯅꯕꯅꯤ ꯑꯗꯨꯗꯁꯨꯅꯦ ꯑꯩ ꯑꯗꯨꯝ ꯍꯥꯏꯈꯤꯒꯦ ꯑꯗꯨꯒꯤꯗꯤ ꯀꯩꯝꯇ ꯈꯟꯒꯅꯨ ꯃꯣꯏꯅꯁꯨꯅꯦ ꯑꯗꯨꯝ ꯄꯥꯝꯅꯔꯤ ꯍꯧꯖꯤꯛꯁꯦ ꯀꯩꯅꯣ ꯑ ꯇꯔꯕꯨꯠꯁꯦ ꯅꯣꯡꯃꯇꯝꯒꯤ ꯑꯗꯨꯝ ꯌꯣꯟꯕꯨꯗꯤ ꯌꯣꯟ ꯅꯩꯌꯦ ꯁ꯭ꯋꯥꯏꯗ ꯍꯣꯡ ꯍꯣꯡꯅ ꯑꯗꯨꯝ ꯃꯌꯥꯝ ꯑꯃ ꯀꯦꯖꯤꯗ ꯇꯔꯥ ꯀꯨꯟ ꯑꯗꯨ ꯑꯗꯥꯅ ꯌꯥꯝꯅ ꯌꯣꯟꯅꯩ ꯑꯗꯨ ꯑꯣꯏꯔꯁꯨꯅꯦ ꯃꯣꯏꯁꯨ ꯄꯠꯇꯅꯉꯥꯏꯒꯤ ꯊꯨꯅ ꯑꯗꯨꯝ ꯌꯣꯟꯊꯣꯔꯛꯄꯗꯅꯦ ꯑꯃꯨꯟꯗꯕ ꯍꯥꯏꯗꯤ ꯃꯨꯜꯂꯒꯁꯨ ꯍꯥꯎꯇꯕ ꯊꯨꯝꯗꯕ ꯍꯥꯏꯕ ꯑꯝ ꯂꯩꯗꯅ ꯃꯣꯏ ꯇꯔꯕꯨꯖ ꯀꯨꯝꯕꯗꯨꯗ ꯊꯨꯝꯗꯕꯗꯨꯗꯤ ꯃꯤꯅ ꯆꯥꯅꯤꯡꯄꯣꯟꯇꯦ ꯑꯗꯣ ꯃꯣꯏꯗꯤ ꯃꯅꯨꯡꯗ ꯄꯥꯟꯕ ꯄꯣꯠꯅꯤꯅ ꯃꯅꯨꯡꯗ ꯌꯥꯎꯕꯅꯤꯅ ꯃꯤꯠꯅꯗꯤ ꯎꯕ ꯅꯠꯇꯦ ꯑꯗꯨ ꯑꯗꯨꯝ ꯌꯣꯟꯊꯣꯛꯅꯔꯛꯏꯅꯤ ꯑꯗꯣ ꯀꯩꯝ ꯈꯟꯒꯅꯣ ꯅꯪꯒꯤꯗꯨꯗꯨꯝ ꯃꯌꯥꯝꯅ ꯄꯥꯝꯅꯅꯤ ꯁ꯭ꯋꯥꯏꯗꯁꯨꯅꯦ ꯑꯗꯨꯝ ꯌꯣꯟꯁꯤ ꯅꯪꯒꯤ ꯍꯦꯛꯇꯧꯕ ꯄꯨꯔꯛꯇꯧꯕꯗꯣ ꯗꯨꯈꯇꯪ ꯄꯨꯔꯛꯑꯣ ꯌꯥꯔꯦ
ꯍꯣꯏ ꯍꯣꯏ ꯑꯗꯨꯗꯤ ꯑꯩ ꯑꯗꯨꯝ ꯍ ꯄꯨꯕ ꯌꯥꯕꯒꯩ ꯄꯨꯔꯛꯑꯒꯦ ꯑꯈꯣꯏꯒꯤ ꯒꯥꯔꯤ ꯑꯁꯨ ꯑꯆꯧꯕꯗꯨ ꯂꯩꯔꯕꯅꯤꯅ ꯄꯣꯠꯆꯩ ꯃꯌꯥꯝ ꯍꯥꯞꯄꯗꯣ ꯆꯜꯂꯅꯤ ꯑꯗꯨꯅ ꯑꯩ ꯑꯗꯨꯝ ꯄꯨꯔꯛꯑꯒꯦ ꯑꯗꯣ ꯅꯪ ꯀꯔꯤ ꯀꯔꯤ ꯏꯟꯖꯥꯡꯒ ꯆꯥꯅꯤꯡꯒꯦ ꯅꯪꯒꯤꯗꯤ ꯑꯗꯨꯝ ꯈꯔ ꯇꯣꯉꯥꯟꯅ ꯅꯣꯏꯒꯤ ꯅꯪꯗꯤ ꯌꯨꯝꯗ ꯂꯩꯇꯕꯅꯤꯅ ꯍꯣꯁꯇꯦꯜꯗ ꯂꯩꯕꯅꯤꯅ ꯌꯨꯝꯒꯤ ꯄꯤꯅꯕ ꯑꯃꯨꯛ ꯈꯔ ꯑꯣꯏꯅ ꯍꯥꯄꯛꯑꯒꯦ ꯍꯣꯁꯇꯦꯜꯗꯨꯗꯤꯅ ꯇꯣꯉꯥꯟꯅ ꯅꯪꯅ ꯄꯩꯁꯥ ꯄꯤꯔꯒ ꯂꯩꯖꯔꯒꯁꯨ ꯅꯣꯏꯒꯤ ꯌꯨꯝꯒꯤꯗꯤ ꯑꯉꯥꯡꯁꯤꯡꯗꯨꯕꯨ ꯀꯩꯀꯩ ꯏꯟꯖꯥꯡꯒ ꯌꯥꯝ ꯄꯥꯝꯅꯒꯦ ꯇꯧꯋꯤꯗꯨꯕꯨ ꯈꯔ ꯅꯣꯏꯒꯤ ꯇꯣꯉꯥꯟꯅ ꯄꯨꯕꯤꯔꯛꯀꯦ ꯑꯩꯅ
ꯑꯗꯨꯝ ꯅꯪꯅ ꯄꯨꯅꯤꯡꯕ ꯄꯤꯅꯤꯡꯕ ꯈꯔꯗꯨꯅꯅꯦ ꯑꯗꯨꯝ ꯌꯥꯔꯦꯁꯦ ꯑꯗꯣ ꯍꯣꯁꯇꯦꯜꯒꯤꯗꯣ ꯑꯂꯨ ꯒꯨꯝꯕ ꯑꯣꯏꯔꯁꯨ ꯑꯗꯒꯤ ꯃꯅꯥ ꯃꯁꯤꯡ ꯑꯁꯪꯕ ꯍꯥꯏ ꯂꯩꯗꯅ ꯑꯗꯨꯝ ꯍꯋꯥꯏ ꯃꯇꯝꯅꯤ ꯍꯧꯖꯤꯛꯁꯦ ꯑꯗꯨꯝꯕꯒ ꯑꯗꯒꯤ ꯃꯣꯔꯣꯛ ꯀꯩꯀꯥ ꯑꯗꯨꯝ ꯀꯩꯅꯣ ꯇꯧꯔꯁꯨ ꯌꯥꯎꯁꯤꯜꯂꯛꯎꯀꯣ ꯑꯗꯨꯝꯅꯦ ꯃꯅꯥ ꯃꯁꯤꯡꯁꯤꯡꯗꯤꯅꯦ ꯇꯣꯏꯅ ꯂꯩꯅꯗꯕ ꯌꯥꯗꯦ ꯑꯗꯨꯗꯨꯅꯅꯦ ꯌꯥꯔꯤꯉꯩ ꯑꯗꯨꯝ ꯌꯥꯎꯁꯜꯂꯛꯑꯣ ꯃꯣꯏꯗꯤ
ꯍꯣꯏ ꯍꯣꯏ ꯌꯥꯎꯁꯜꯂꯛꯑꯒꯦ ꯑꯩ ꯌꯥꯎ ꯌꯥꯕꯒꯩ ꯑꯗꯨꯝ ꯑꯗꯨꯒꯤꯗꯣ ꯍꯩ ꯔꯥ ꯒꯨꯝꯕ ꯍꯩꯅꯧꯒꯨꯝꯕ ꯑꯗꯒꯤ ꯑ ꯂꯐꯣꯏꯒꯨꯝꯕꯗꯤ ꯂꯧꯕ ꯌꯥꯒꯗ꯭ꯔꯣ ꯂꯐꯣꯏꯖꯨꯅꯦ ꯑꯈꯣꯏꯒꯤꯗꯣ ꯑ ꯐꯥꯝ ꯃꯆꯥ ꯑꯃ ꯂꯩꯕꯗꯨꯒꯤ ꯅꯥꯀꯟ ꯄꯜꯂꯤꯗꯨꯗ ꯂꯐꯨ ꯃꯌꯥꯝ ꯊꯥꯔꯒ ꯂꯐꯣꯏ ꯃꯌꯥꯡ ꯑꯗꯨ ꯃꯌꯥꯝ ꯊꯥꯕꯅꯦꯕ ꯑꯗꯣ ꯑꯗꯨꯁꯨ ꯃꯌꯥꯝ ꯑꯃꯅ ꯂꯥꯥꯎ ꯂꯥꯥꯎ ꯃꯨꯜꯂꯛꯑꯦꯕꯀꯣ ꯍꯨꯖꯤꯛꯁꯦ ꯑꯗꯣ ꯂꯐꯣꯏꯗꯨꯗꯤ ꯂꯧꯕ ꯌꯥꯒꯗ꯭ꯔꯥ ꯅꯣꯏ ꯍꯁꯇꯦꯜꯒꯤ ꯂꯩ ꯑ ꯑꯉꯥꯡꯁꯤꯡꯗꯨꯅ ꯂꯩꯕꯤꯌꯨꯒ ꯌꯥꯔꯛꯀꯗ꯭ꯔꯣ ꯇꯩꯖꯤꯕꯣ ꯑꯗꯨꯒꯤꯁꯨ ꯑꯩꯁꯦ ꯃꯊꯥ ꯁꯥꯏꯌꯦꯅꯦ ꯇꯧꯔꯤꯁꯦ
ꯑꯗꯨꯅ ꯀꯃꯥꯏꯅ ꯇꯧꯕꯅꯣ ꯅꯪꯒꯤ ꯑꯗꯨꯝ ꯄꯥꯟꯕꯒꯩꯗꯨꯅꯦ ꯂꯣꯏꯅ ꯄꯨꯔꯣꯑꯣ ꯃꯤ ꯅꯪꯒꯤ ꯍꯦꯛꯄ ꯌꯥꯕꯗꯣ ꯍꯦꯛꯎ ꯂꯐꯣꯏꯕꯨ ꯀꯩꯒꯤꯅꯣ ꯑꯉꯥꯡꯒꯩꯅꯅꯦ ꯑꯌꯨꯛꯀꯤ ꯕ꯭ꯔꯦꯛꯐꯥꯁ ꯄꯤꯕꯗ ꯑꯃꯃꯝ ꯑꯗꯨꯝ ꯌꯦꯜꯂꯤꯕꯅꯤ ꯑꯗꯨꯗꯨꯅꯅꯦ ꯑꯩ ꯑꯗꯨꯝ ꯂꯧꯒꯦ ꯀꯩꯝꯇ ꯈꯟꯒꯅꯣ ꯑꯗꯨꯒꯤꯗꯤ ꯁ꯭ꯋꯥꯏꯗ ꯑꯩꯅ ꯍꯥꯏ ꯑꯗꯨꯅꯤ ꯍꯩ ꯃꯍꯤ ꯌꯣꯟꯕ ꯑꯗꯨ ꯌꯣꯟꯕ ꯗꯨꯀꯥꯟꯒꯩꯗꯨꯗꯁꯨꯅꯦ ꯃꯣꯏꯒꯤ ꯁꯦꯛ ꯁꯦꯝꯕꯩꯅꯤꯒ ꯑꯗꯨꯒꯤꯅꯤꯒ ꯑꯗꯥꯒꯤꯅꯤꯒ ꯍ ꯑꯗꯨꯝꯅꯦ ꯑꯩ ꯑꯗꯨꯝ ꯄꯤꯁꯟꯒꯦ ꯑꯩꯅ ꯈꯪꯅꯕ ꯈꯔ ꯍꯣꯁꯇꯦꯜꯒꯤ ꯀꯩꯒꯨꯝꯕ ꯀꯩꯒꯨꯝꯕ ꯊꯣꯛꯂꯛꯄꯗ ꯑꯗꯨꯝ ꯂꯩꯊꯣꯛ ꯂꯩꯁꯤꯟ ꯇꯧꯕ ꯀꯦꯐꯦ ꯈꯔꯁꯨ ꯑꯗꯨꯝ ꯂꯩꯕꯅꯦ ꯑꯗꯨ ꯗꯅꯦ ꯖꯨꯏꯁ ꯕꯥꯔꯒꯨꯝꯕ ꯃꯣꯏꯗꯅꯦ ꯑꯗꯨꯝ ꯑꯩ ꯄꯤꯒꯦ ꯅꯪꯒꯤ ꯑꯗꯨꯝ ꯍꯦꯛꯄ ꯌꯥꯕ ꯄꯨꯔꯛꯄ ꯌꯥꯕ ꯅꯪꯅ ꯄꯤ ꯌꯥꯅꯤ ꯈꯟꯕꯒꯩꯗꯣ ꯂꯣꯏ ꯍꯦꯛ ꯄꯨꯔꯒ ꯂꯥꯛꯎꯁꯦ ꯀꯩꯝꯇ ꯋꯥꯔꯨꯔꯅꯣ ꯑꯗꯨꯒꯤ ꯑꯩꯅ ꯊꯣꯛꯄꯅꯦ ꯐꯅꯕ ꯂꯣꯏꯅ ꯁꯤꯜꯂꯗꯧꯕꯅꯤ
ꯍꯣꯏꯍꯦ ꯍꯣꯏ ꯍꯣꯏ ꯑꯗꯨꯃꯥꯏꯅ ꯇꯧꯔꯁꯦ ꯑꯩꯗꯣ ꯅꯍꯥꯟꯒꯩꯗꯤ ꯍꯩ ꯔꯥꯁꯤꯡ ꯂꯐꯣꯏꯖꯤꯡꯗꯣ ꯑꯗꯨꯃꯥꯏꯅ ꯀꯦꯐꯦꯒꯨꯝꯕ ꯖꯨꯁ ꯕꯔꯒꯨꯝꯕꯗ ꯑꯩꯁꯨ ꯀꯟꯇꯦꯛ ꯇꯧꯔ ꯄꯤꯅꯔꯝꯕꯅꯦ ꯑꯗꯣ ꯍꯧꯖꯤꯛꯇꯤ ꯃꯣꯏꯁꯨ ꯆꯥꯡ ꯅꯥꯏꯅ ꯍꯥꯡꯗ꯭ꯔꯦꯅꯅꯦ ꯄꯣꯠꯇꯨ ꯂꯧꯔꯁꯨꯅꯦ ꯍꯥꯟꯅꯩ ꯑꯗꯨꯃꯥꯏꯅ ꯂꯧꯗ꯭ꯔꯦ ꯂꯧꯔꯦ ꯑꯗꯨꯅ ꯑꯩꯁꯦ ꯀꯟꯇꯦꯛꯁꯨ ꯃꯌꯥꯝ ꯂꯩꯇꯦꯕ ꯑꯇꯣꯞꯄꯗ ꯍꯪꯉꯁꯨꯅꯦ ꯃꯣꯏꯗ ꯍꯪꯉꯔꯁꯨ ꯂꯧꯔꯣꯏ ꯂꯧꯔꯣꯏ ꯍꯥꯏꯔꯄ ꯑꯗꯨꯅ ꯑꯩꯁꯦ ꯃꯊꯥ ꯌꯥꯝ ꯁꯥꯃꯟꯗꯅꯥꯅꯦ ꯍꯟꯗꯛꯁꯦ ꯑꯗꯨꯅ ꯈꯔ ꯃꯇꯦꯡ ꯄꯥꯡꯕꯤꯔꯣꯀꯣ ꯅꯪꯅ
ꯑꯩꯁꯨ ꯁꯣꯏꯗꯅꯕ ꯑꯗꯨꯝ ꯄꯨꯔꯛꯑꯣ ꯅꯪꯅꯅꯦ ꯂꯥꯛꯑꯦ ꯍꯥꯏꯕꯒꯅꯦ ꯑꯗꯨꯝ ꯄꯥꯎ ꯍꯥꯏꯔꯛꯎꯁꯦ ꯑꯩ ꯆꯥꯛꯀ ꯍꯥꯞꯄꯝꯃꯒꯦ ꯍꯌꯦꯡꯂ ꯍꯡꯆꯤꯠꯂ ꯅꯪꯅ ꯐꯗꯧ ꯄꯣꯠꯇꯣ ꯑꯗꯨ ꯑꯗꯨꯝ ꯂꯥꯛꯎꯀꯣ
ꯍꯣꯏ ꯍꯣꯏ ꯑꯩ ꯍꯌꯦꯡ ꯍꯦꯛꯇ ꯂꯥꯛꯑꯒꯦ ꯍꯧꯖꯤꯛ ꯄꯣꯠ ꯆꯩ ꯃꯌꯥꯝꯗꯣ ꯍꯥꯞꯆꯜꯂꯒ ꯀꯌꯥ ꯇꯧꯔꯒꯦ ꯑꯗꯨꯗꯤ ꯍꯌꯦꯡ ꯑꯩ ꯄꯥꯎ ꯐꯥꯎꯅꯔꯒꯦ ꯐꯥꯎꯅꯔꯁꯤ ꯊꯝꯃꯒꯦꯀꯣ
ꯍꯣꯏ ꯍꯣꯏ ꯐꯔꯦ ꯐꯔꯦ
ꯎꯝ